ꯌꯥꯧꯔꯤꯅꯣ
ꯍꯜꯂꯣ
ꯀꯩꯗꯧꯔꯤꯕꯅꯣ
ꯍꯜꯂꯣ ꯇꯥꯗꯣ
ꯇꯏꯌꯦ ꯀꯩꯗꯧꯔꯤꯅꯣ
ꯑꯩ ꯊꯥꯁꯨ
ꯀꯔꯤ
ꯍ ꯊꯥ ꯌꯦꯡꯉꯅꯤ ꯊꯥ ꯆꯪꯉꯅꯤ
ꯆꯪꯅꯤ ꯉꯁꯤꯗꯤ ꯊꯥꯗꯣ ꯌꯥꯝ ꯐꯖꯕꯅꯦ꯫
ꯇꯥꯗ꯭ꯔꯣ꯫
ꯀ ꯇꯨꯝꯗꯣꯏ ꯇꯧꯔꯝꯃꯕ꯭ꯔꯣ ꯀꯩꯗꯧꯔꯤꯅꯣ꯫
ꯍꯦ꯫ ꯥꯏꯅ꯫ ꯚꯥꯏ ꯅꯪ ꯃꯌꯦꯡ ꯀꯇꯥꯗ ꯂꯣꯏꯁꯤꯜꯂꯝꯃꯅꯦ ꯂꯣꯏ ꯂꯣꯏꯔꯦ ꯊꯕꯛꯀꯤ ꯍꯥꯏꯕ꯫ ꯑꯃꯠꯇ ꯂꯩꯇ꯭ꯔꯦ ꯅꯪ꯫ ꯀꯩꯅꯣ ꯅꯁꯥꯗꯣ ꯈꯔ ꯃꯌꯦꯡ ꯇꯥꯔꯕ ꯋꯦꯠ ꯀꯌꯥ ꯂꯩꯒꯦ꯫
ꯑꯦ ꯋꯦꯠꯇꯤꯅ ꯀꯥꯈꯠꯂꯤ ꯁꯨꯝ ꯌꯥꯗꯦ꯫
ꯑꯁ ꯑꯩ ꯑꯁ ꯈꯔ ꯈꯔꯁꯨ ꯁꯥꯖꯦꯟ ꯇꯧꯅꯦ ꯑꯩꯗꯤ꯫ ꯀꯩꯅꯣ ꯕꯨꯛꯀꯤ ꯑꯦꯛꯁꯔꯁꯥꯏꯁ ꯀ ꯇꯧꯔꯤꯅꯦ꯫
ꯁꯣꯟꯗꯔꯦꯅ ꯅ ꯎ ꯄꯁꯤꯂꯦ꯫
ꯈꯪꯗꯦ ꯑꯩꯗꯤ ꯄꯤꯛ ꯏꯔꯥ ꯄꯤꯛꯇ꯭ꯔꯥ꯫ ꯄꯨꯛꯁꯤ ꯐꯖꯔꯗꯤ ꯄꯨꯛꯁꯤꯗꯪ ꯀꯪꯁꯤꯜꯂꯗꯤ꯫
ꯑꯩ ꯑꯩꯅ ꯈꯪꯉꯦ ꯅꯪ ꯁꯕꯥꯜ ꯐꯖꯅ ꯇꯥꯔꯕꯅꯤ ꯍꯥꯏꯕꯒꯤ꯫
ꯑꯁ ꯀꯔꯥꯏꯗꯒꯤ ꯋꯥꯅꯣꯗ ꯁꯨꯝ ꯁꯨꯝ ꯆꯥꯕ ꯇꯨꯝꯕ ꯅꯨꯡꯊꯤꯟ ꯇꯨꯝꯍꯧꯗ꯭ꯔꯗꯤ ꯋꯥ ꯅꯨꯡꯊꯤꯟ ꯍꯦꯛ ꯇꯨꯝꯍꯧꯗꯕꯗꯃꯛ ꯏꯁꯩꯥ ꯍꯅꯤꯡ ꯍꯩꯅ꯫ ꯗꯕ ꯅꯨꯡꯗꯥꯡ ꯀꯝ ꯊꯕꯛ ꯇꯧꯅꯤꯡꯗꯕ ꯇꯥꯏꯞꯇꯧꯕ ꯇꯧꯋꯦꯕ ꯅꯨꯡꯊꯤꯟ ꯉꯥꯛꯇꯨꯝ ꯉꯝꯦ ꯅꯨꯡꯇꯤꯒꯤ꯫ ꯐꯟ ꯇꯨꯝꯃꯦ ꯀꯥꯏꯗ꯫
ꯄꯤꯟ ꯑꯅꯨꯡꯇꯤꯟ ꯇꯨꯝ꯭ꯔꯦꯇꯤꯟꯅꯨꯡꯇꯤꯟ ꯇꯨꯝ꯭ꯔꯦ꯫ ꯌꯥꯝ ꯅꯣꯏꯈꯠꯂꯦ ꯍꯥꯏꯕꯅꯦ꯫
ꯑꯗꯨꯅꯦ ꯇꯨꯝꯃꯣꯏꯁꯨ ꯉꯝꯗꯕ꯫
ꯀꯩ ꯀꯥꯟꯗ ꯇꯨꯝꯒꯟ ꯊꯕꯛ ꯇꯧ꯫
ꯚꯥꯏ ꯅꯪ ꯆꯠꯅꯤꯡꯕ ꯂꯝ ꯈꯔ ꯍꯥꯏꯔꯛꯎꯅꯦ꯫
ꯑꯥꯁ ꯑꯩ ꯆꯠꯅꯤꯡꯕ ꯂꯝꯁꯦ ꯑꯟꯑꯣꯗꯤꯕꯜ
ꯀꯔꯤ꯫ ꯀꯔꯤ ꯇꯧꯕꯅꯣ ꯈꯪꯗꯦ ꯉꯁꯤꯒꯤ ꯅꯦꯠꯁꯤꯗꯤ꯫ ꯍꯥ
ꯅꯪ ꯄꯨꯕꯤꯒꯦ ꯍꯥꯏꯔꯣ꯫
ꯑꯩ ꯄꯨꯕꯤꯒꯦ ꯅꯪ ꯆꯠꯅꯤꯡꯕ ꯂꯝꯗꯣ ꯍꯥꯏꯔꯛꯑꯣ꯫
ꯑꯥ ꯁꯨꯝ ꯆꯠꯂꯒ ꯂꯩꯕ ꯁꯨꯝ ꯐꯖꯕꯗꯣ꯫ ꯍꯥꯏꯗꯤ ꯑꯃꯨꯛ ꯑꯃꯨꯛꯁꯨ ꯑꯃꯨꯛ ꯀꯨꯝꯗꯒ꯭ꯔꯒꯁ ꯆꯠꯂ꯫
ꯑꯁ ꯑꯗ ꯑꯩꯅ ꯌꯥꯝ ꯆꯠꯅꯤꯡꯉꯦ꯫ ꯅ ꯎ ꯎꯃꯪ ꯎꯒ ꯃꯌꯥꯝ ꯍꯧꯔ ꯅꯥꯄꯤꯅ ꯏꯆꯪ ꯁꯪꯅꯒ ꯍꯧꯔꯒ꯫ ꯇꯨꯔꯦꯟꯒꯨꯝꯕ ꯏꯁꯤꯡ ꯏꯔꯨ ꯂꯨꯕ ꯅꯨꯡꯒ ꯍꯥꯏꯗꯤ ꯈꯣꯡꯒꯤ ꯈꯨꯖꯤꯡꯗꯪꯒ ꯌꯧꯔꯒ ꯏꯔꯨ ꯂꯨ꯫ ꯃꯆꯤꯟ ꯂꯩꯇ꯭ꯔꯣ ꯑꯗꯨꯒꯨꯝꯕꯗ ꯌꯥꯝ ꯆꯠꯅꯤꯡꯉꯦ ꯍꯥꯏꯕ꯫
ꯃꯥꯡꯗ ꯍꯋꯥꯏ ꯑꯩꯈꯣꯏ ꯃꯌꯥꯝ ꯆꯠꯈꯤꯕꯗꯨꯣ ꯀꯔꯝꯕꯅꯣ꯫
ꯑꯩꯈꯣꯏꯅ ꯆꯠꯂꯨꯕꯗꯨꯗꯤ ꯑꯥ ꯀꯩꯅꯣꯗꯅꯦ ꯄꯂꯦꯟꯗ꯫
ꯑꯣ ꯑꯗꯨꯗꯨꯁꯨ ꯌꯥꯝ ꯅꯨꯡꯉꯥꯏꯈꯤꯗꯥꯏꯅꯦ꯫
ꯅꯨꯡꯉꯥꯏꯕꯅꯦ ꯑꯗꯨ ꯐꯖꯕꯅꯦ ꯍꯧꯖꯤꯛꯇꯤ ꯑꯝꯇ ꯆꯠ ꯌꯥꯗ꯭ꯔꯦ ꯇꯧꯔꯤꯁꯦ ꯂꯝꯃꯈꯩꯁꯦ ꯑꯩ ꯑꯗꯨꯝꯕꯗ ꯌꯥꯝ ꯆꯠ ꯑꯗꯨꯅ ꯑꯃꯨꯛ ꯀꯩꯅꯣ ꯇꯧꯋꯤꯗꯅ ꯅꯥꯄꯤꯅ ꯑꯃꯨꯛ ꯑꯉꯧꯕꯤ ꯅꯥꯄꯤ ꯍꯧꯋꯤꯗꯅ
ꯎꯝ
ꯋꯥ ꯋꯥꯡꯕꯤꯗꯣ ꯑꯗꯨ ꯑꯩꯅ ꯍꯧꯖꯤꯛ ꯆꯠꯅꯤꯡꯉꯤꯁꯤꯅ ꯏꯁꯪ ꯁꯪꯕ ꯄꯨꯡ ꯁꯪ ꯁꯪꯉ ꯅꯣꯡꯒ ꯃꯪꯗꯤ ꯃꯪꯗꯤ ꯇꯧꯔꯒ ꯏꯁꯤꯡꯗꯨ ꯏꯔꯨꯂ ꯈ꯭ꯔꯈ꯭ꯔꯒ ꯇꯦꯜꯂꯒ ꯏꯁꯤꯡ ꯃꯌꯥꯏꯗꯨꯗ ꯆꯥꯛꯀ ꯊꯣꯡꯉꯣ ꯍꯥ
ꯅꯪ ꯅꯣꯡ ꯅꯣꯡꯒ ꯃꯪꯒ ꯃꯪꯒꯦ ꯍꯥꯏꯕꯗꯣ ꯅꯣꯡ ꯈꯣꯡꯕ
ꯑꯁ ꯈꯣꯡꯉꯛꯦꯅ ꯑꯩ ꯄꯟ ꯌꯥꯗꯕ ꯑꯩ ꯆꯤꯟꯁꯤ꯫
ꯈꯪꯗꯦꯗ
ꯑꯗꯨ ꯏꯁꯤꯡ ꯃꯌꯥꯏꯕꯤꯗꯒ ꯀꯩꯅꯣ ꯆꯥꯛꯀ ꯊꯣꯡꯉ ꯆꯥꯕꯤꯗꯣ ꯑꯁ ꯌꯥꯝ ꯅꯨꯡꯉꯥꯏꯅꯤ ꯚꯥꯏ ꯅꯪ ꯒꯥꯔꯤ ꯊꯧꯕ ꯍꯩꯔꯗꯥꯏꯅꯦ ꯐꯖꯅ ꯍꯩꯔꯕ ꯅꯠꯇ꯭ꯔꯣ
ꯀꯥꯏꯗꯩ ꯅꯣꯗ ꯄꯥꯏꯒꯗ꯭ꯔꯦ ꯄꯥꯏꯗꯕ ꯀꯩꯏꯔꯦꯗ
ꯚꯥꯏ ꯐꯖꯅ ꯇꯝꯃꯣ ꯍꯟꯗꯛ ꯆꯍꯤꯁꯦ ꯐꯖꯅ ꯀꯩꯅꯣ ꯇꯧꯔꯒ ꯑꯝꯇꯪ ꯃꯊꯪ ꯆꯍꯤ ꯌꯧ ꯃꯊꯪ ꯆꯍꯤꯗ ꯑꯝꯇꯪ ꯐꯖꯅ ꯅꯩꯈꯥꯏꯁꯤꯗꯅ
ꯅꯈꯥꯏ ꯑꯩ ꯇꯅ
ꯍꯥ
ꯑ
ꯑꯁ ꯅꯪ ꯋꯥ ꯑꯗꯨꯗꯤ ꯅꯪ ꯀꯩꯅꯣ ꯇꯥꯟꯊꯣꯛꯑꯣ ꯀꯔꯤ ꯍꯥꯏꯈ꯭ꯔꯦ ꯗ꯭ꯔꯥꯏꯚꯡ ꯂꯥꯏꯁꯦꯟꯁ ꯑꯦ ꯏꯔꯣꯏ ꯑꯗꯨꯗꯤ ꯄꯨꯔꯛꯀꯗꯨꯅ ꯀꯦꯔ ꯂꯥꯛꯑ ꯏꯔꯣꯏꯗꯨ ꯄꯨꯁꯤꯜꯂꯛꯑꯗꯤ ꯐꯔꯛ ꯇꯥꯅꯅꯤ
ꯑꯦ ꯑ ꯑꯗꯨꯅꯤꯒꯤ ꯅꯅꯩ ꯈꯥꯏꯗꯦꯁꯤ
ꯅꯠꯇꯦ ꯑꯩꯅ ꯍꯥꯏꯗꯤ ꯒꯥꯔꯤ ꯀꯣꯏꯔꯒ ꯆꯠꯂꯒ ꯈꯔ ꯂꯥꯞꯄ ꯃꯐꯝꯗ ꯀꯣꯏ ꯆꯠꯂꯒ
ꯑꯗꯨꯒ ꯀꯩꯅꯣꯒ ꯇꯧꯔꯨꯔꯗꯤ ꯀꯌꯥꯝ ꯅꯨꯡꯉꯥꯏꯅꯤ ꯏꯁꯤꯡ ꯃꯌꯥꯏꯗꯨꯗꯨꯗ ꯆꯥꯛꯀ ꯊꯣꯡꯉꯒ ꯏꯁꯤꯡꯗ ꯈꯣꯡꯗꯒ ꯆꯣꯠꯂꯛ ꯑꯁ ꯃꯈꯜꯁꯦ ꯑꯥ ꯌꯧꯔꯦꯗ
ꯌꯥꯝ ꯅꯨꯡꯉꯥꯏꯅꯦ ꯑꯁ ꯑꯩ ꯏꯃꯥꯡꯁꯤꯦ ꯍꯪꯉꯣꯏ ꯑꯃ ꯆꯣꯡꯉꯦꯕꯀꯣ
ꯑꯁ
ꯌꯥꯝ ꯃꯥꯜꯂꯦ
ꯑꯁ ꯚꯥꯏ ꯅꯪꯁꯨ ꯁꯤꯗꯔꯤꯔꯥ
ꯌꯥꯝ ꯀꯟꯅ ꯆꯣꯡꯕꯃꯨꯁꯨ ꯉꯝꯗꯕ ꯃꯥꯁꯦ
ꯎꯝ ꯉꯁꯥ ꯈꯤꯇꯪ ꯁꯣꯟ ꯇꯛ ꯇꯧꯔꯝꯗꯧ ꯃꯥꯜ
ꯎꯝ ꯏꯝ ꯁꯣꯂꯦꯇꯥꯥꯏ ꯅꯣꯡꯒ ꯈꯣꯡꯉꯛꯄꯁꯤꯗ ꯃꯥ ꯑꯀꯤꯤꯗꯅ ꯆꯣꯡꯕꯖꯥꯠꯅꯤ
ꯑꯁ ꯅꯣꯡꯃꯀꯤ ꯌꯥꯝ ꯀ ꯀꯥꯟꯕꯅꯤ
ꯑꯉꯥꯡ ꯅꯍꯥꯟ ꯑꯩꯈꯣꯏ ꯃꯊꯛꯇ ꯎꯆꯦꯛ ꯃꯆꯥ ꯑꯃ ꯄꯣꯛꯑꯦꯕꯀꯣ ꯍꯥ
ꯎꯝ ꯍꯔ ꯍꯥꯏꯔ
ꯑꯍꯨꯝ ꯃꯇꯝꯊꯗ ꯎꯆꯦꯛ ꯃꯆꯥ ꯃꯣꯏ ꯄꯣꯛꯄꯒꯤ ꯀꯩꯅꯣ ꯇꯧꯋꯦꯕꯀꯣ ꯁꯦꯟꯗꯥꯡ ꯃꯆꯥꯅꯦꯕ ꯃꯣꯏꯗ ꯑꯩꯗꯗꯤ ꯍꯥꯔꯠ ꯌꯥꯝ ꯁꯪꯒꯕꯅꯤꯅ ꯅꯣꯡ ꯑꯃꯨꯛ ꯌꯨꯝ ꯀꯟꯅ ꯈꯣꯡꯕꯗ ꯃꯃꯥꯡꯒꯤ ꯑꯗꯨ ꯑꯗꯨ ꯇꯠꯀꯤꯈꯤꯕ ꯋꯥ
ꯑꯁ ꯅꯨꯡꯇ ꯍꯣꯏꯅ ꯌꯥꯝ ꯆꯥꯗ꯭ꯔꯕꯣ
ꯅꯪꯅꯈꯣꯟ ꯌꯥꯝ ꯄꯤꯛꯏꯗꯨ ꯀꯩꯗꯧꯕꯅꯣ
ꯑꯩ ꯍꯥꯞ ꯑꯗꯨꯝ ꯆꯥꯏꯑꯦ
ꯑꯁ ꯑꯩꯗꯤ ꯇꯦꯡꯀꯣꯠꯇ ꯑꯣꯏꯔ ꯆꯥꯏ
ꯀꯅꯤ
ꯇꯥꯕ꯭ꯔꯣ
ꯃꯣꯏ
ꯑꯩꯒꯤ ꯆꯥꯛꯗꯣ ꯇꯦꯡꯒꯣꯠꯇ ꯑꯣꯜꯂ ꯆꯥꯏꯌꯦꯕ ꯑꯣ ꯆꯤꯡꯒꯩꯕꯨꯗꯤ ꯑꯗꯨꯝ ꯍꯥꯞꯄꯦꯕ
ꯅꯪꯁꯨ
ꯎ ꯐꯪꯗꯤ ꯇꯧꯔꯤꯁ ꯊꯕꯛꯁꯨ ꯀꯔꯤ ꯇꯧꯗꯣꯏꯅꯣ ꯈꯪꯗꯦ ꯊꯐꯝ ꯏꯈꯪ ꯈꯪꯗꯦ ꯑ ꯅꯪꯕꯨ ꯀꯔꯤ ꯀꯔꯤ ꯊꯕꯛ ꯇꯧꯏꯦ ꯈꯔꯜꯂꯤꯅꯣ
ꯀꯩꯅꯣ ꯑꯃꯨꯛ ꯇꯥꯈꯤꯗ꯭ꯔꯕꯣ
ꯇꯥꯏꯅꯦ ꯅꯪꯕꯨ ꯀꯩꯀꯩ ꯊꯕꯛ ꯇꯧꯒꯦ ꯈꯜꯂꯤꯅꯣ ꯍꯜꯂꯣ
ꯇꯥꯗꯕꯤ ꯑꯃꯃꯣꯛ ꯍꯧꯒ꯭ꯔꯕꯣ
ꯇꯥꯏꯌꯦꯃꯤ
ꯇꯥꯏꯌꯦ ꯑꯝꯇ ꯈꯨꯝꯃꯛꯈꯤꯗꯕ
ꯈꯨꯝꯃꯦꯕ ꯑꯩꯅ ꯑꯩꯅ ꯍꯥꯏꯗꯤ ꯑꯩꯅ ꯍꯥꯏꯗꯤ ꯅꯪ ꯀꯩꯀꯩ ꯊꯕꯛ ꯇꯧꯒꯦ ꯈꯜꯂꯤꯅꯣ ꯍꯥꯏꯕꯅꯤꯗ
ꯑꯁ ꯈꯪꯗꯔꯤ ꯑꯩ ꯅ ꯅꯪ ꯅꯪ ꯍꯥꯏꯔꯛꯑꯣ ꯅꯪ ꯀꯔꯤ ꯇꯧꯒꯦ ꯈꯜꯂꯤ
ꯑꯩꯁꯨ ꯈꯪꯗꯕꯩꯅꯤ ꯄꯨꯟꯅ ꯈꯟꯃꯤꯟꯅꯖꯦꯒꯤꯅꯤ ꯍꯥꯏꯔꯤꯕ
ꯑꯗ ꯅꯪ ꯍꯥꯟꯅ ꯍꯧꯗꯣꯔꯛꯑꯣ
ꯀꯩꯅꯣ ꯇꯧꯗꯣꯏꯁꯤꯕꯨ ꯑꯩꯈꯣꯏ ꯆꯥꯅꯔꯤꯁꯤ ꯀꯔꯤꯅꯣ
ꯈꯪꯗꯦ ꯎꯝ
ꯈꯪꯗꯅ ꯁꯨꯝ ꯌꯨꯝꯁꯤꯗ
ꯑꯩꯈꯣꯏꯒ ꯆꯥꯟꯅꯕ ꯍꯥꯏꯔꯗꯤ ꯀꯔꯤ
ꯎꯝ ꯌꯨꯝꯁꯤꯗ ꯑꯩꯈꯣꯏꯁꯦ ꯁꯤꯝ ꯁꯤꯟꯗ꯭ꯔꯦꯂꯥ ꯃꯥꯥꯜꯂꯒ ꯂꯩꯕꯅꯗꯤ ꯑꯣꯏꯔꯣꯏꯕ
ꯑꯁ ꯈꯪꯗ꯭ꯔꯦꯗ ꯄꯨꯟꯁꯤꯁꯦ
ꯊꯕꯛ ꯏꯪꯈꯥꯡ ꯃꯤ ꯃꯤꯗꯤ ꯊꯕꯛ ꯇꯧ ꯑꯥ ꯌꯧꯅꯒ꯭ꯔꯦ ꯁꯤꯗ ꯑꯩꯈꯣꯏꯅ ꯇꯨꯝꯃ ꯆꯥꯔꯒ ꯂꯩꯔꯦ
ꯇꯥꯕ ꯉꯝꯗꯕ ꯑꯁ ꯅꯥꯀꯜ ꯂꯩꯗꯣ ꯀꯅꯥꯅꯣ ꯌꯣꯡ ꯀꯟꯅ ꯅꯣꯛꯂꯛꯏ
ꯍꯥ
ꯅꯥꯀꯜ ꯂꯥꯏꯗꯩ ꯀꯅꯥꯅꯣꯝ ꯌꯣꯡ ꯀꯟꯅ ꯅꯣꯡꯂꯛꯄꯩ ꯋꯥꯅꯤ
ꯑꯁ ꯇꯨꯝꯕꯗꯤ ꯄꯨꯡ ꯀꯌꯥ ꯇꯨꯝꯒꯦ
ꯑꯁ ꯉꯥꯛꯇꯪ ꯂꯩꯔ ꯇꯨꯝꯒ꯭ꯔꯗꯧꯅꯤ ꯅꯨꯡ ꯍꯧꯒꯠꯄꯕꯨꯗꯤ ꯑꯁ ꯉꯜꯂꯦ
ꯄꯨꯡ ꯃꯉꯥꯗ ꯍꯣꯒꯠꯄ꯭ꯔꯥ ꯇꯔꯨꯛꯇ ꯍꯣꯒꯠꯄ꯭ꯔꯥ
ꯑꯦ ꯉꯜꯂꯤ ꯉꯜꯂꯤ ꯑꯉꯟꯕ ꯉꯥꯥꯛꯇꯅꯦ ꯑꯩꯈꯣꯏꯗꯤ
ꯄꯨꯡ ꯇꯔꯦꯠꯇ
ꯀꯔꯥꯏꯗꯩ ꯑꯍꯨꯝꯗꯩꯕꯨ ꯐꯝꯃ ꯂꯩꯅꯦ ꯑꯈꯣꯏꯗꯤ
ꯑꯁ ꯑꯩꯅꯈꯤꯇꯪ ꯑꯩꯗꯤ ꯄꯨꯡ ꯃꯉꯥ ꯃꯔꯤ ꯃꯉꯥꯗ ꯍꯧꯒꯠꯂꯝꯃꯦ ꯑꯗꯩꯗꯤ ꯑꯃꯨꯛ ꯇꯧꯐꯝ ꯈꯪꯗꯗꯅ ꯃꯤꯡꯁꯦꯜ ꯑꯃꯨꯛ ꯌꯦꯡꯉꯒ ꯌꯦꯡꯉꯝꯃꯦ ꯑꯗꯩ ꯑꯃꯨꯛ ꯎꯝ ꯇꯨꯝꯖꯤꯟꯕꯅꯦ
ꯅ ꯇꯨꯝꯕꯗꯨ ꯅꯃꯥꯏꯗꯨ ꯅꯃꯥꯏꯗ ꯃꯤꯡꯁꯦꯟꯗꯨ ꯅꯞꯄ ꯇꯨꯝꯃꯤ ꯑꯩ ꯍꯥꯏꯗꯤ ꯇꯨꯝꯕꯗꯅꯦ ꯅꯃꯥꯏꯗꯨꯗ ꯃꯤꯡꯁꯦꯟꯗꯨ ꯅꯞꯄꯒ ꯇꯨꯝꯕꯗꯨꯅ ꯐꯩ ꯅꯪꯗꯤ ꯂꯧꯁꯤꯟꯕ ꯉꯝꯗꯕ
ꯑꯩ ꯑꯩ ꯃꯤꯁꯦꯟꯁꯦ ꯈꯔ ꯌꯥꯝ ꯊꯦꯠꯀꯦꯅ ꯑꯩꯅ ꯈꯟꯂꯤꯁꯦ ꯄꯦꯟꯗ꯭ꯔꯦꯕ ꯑꯅꯤ ꯑꯍꯨꯝ ꯂꯩꯕꯁꯤꯅꯗꯤ
ꯎꯝ ꯁꯨꯝ ꯁꯨꯝ ꯌꯦꯡꯉꯣ ꯁꯨꯝ ꯁꯨꯝ ꯐꯖꯔꯛꯄꯅꯦ
ꯑꯁ ꯅꯪꯡꯃ ꯅꯣꯡꯃ ꯁꯨꯝ ꯁꯨꯝ ꯌꯦꯡꯕꯗꯩꯗꯤ ꯌꯣꯡꯕꯨ ꯃꯥꯟꯁꯤꯜꯂꯛꯑꯦ ꯍꯥꯟꯅꯗꯤ ꯈꯤꯇꯪ ꯎꯝ
ꯅꯪꯅ ꯈꯔ ꯒ꯭ꯌꯥꯟ ꯇꯥꯔꯛꯄꯩꯔꯥ ꯈꯪꯗꯦ ꯉꯁꯤꯁꯦ ꯅꯣꯡꯒ ꯄꯪꯈꯣꯡꯗ ꯈꯣꯡꯉꯦ
ꯑꯁ ꯍꯧꯖꯤꯛ ꯃꯇꯝꯁꯦ ꯔꯦꯝꯕꯣ ꯌꯥꯝ ꯊꯣꯛꯏꯁꯦ ꯀꯩꯗꯧꯕꯅꯣ ꯁꯤꯅꯦ ꯑꯩ ꯈꯜꯂꯤꯁꯤ
ꯅꯣꯡ ꯑꯃꯨꯛꯀ ꯅꯨꯡꯁꯥ ꯁꯥꯕꯩ ꯅꯨꯡꯁꯥ ꯁꯥꯅ ꯁꯥꯅ ꯅꯣꯡ ꯇꯥꯕꯒꯤꯅꯦ ꯑꯗꯣ
ꯑꯁ ꯑꯩꯗꯤ ꯔꯦꯝꯕꯣ ꯊꯣꯛꯐꯝꯗꯣ ꯆꯪꯖꯒ ꯑꯝꯇ ꯌꯦꯡꯅꯤꯡꯉꯤ ꯃꯆꯨ ꯃꯌꯥꯝꯗꯣ ꯑꯝꯇ
ꯑꯦ ꯑꯗꯨ ꯑꯗꯨꯏ ꯔꯦꯝꯕꯣ ꯊꯣꯛꯄꯝꯒꯤ ꯃꯈꯥꯒꯤꯗꯨ ꯂꯩꯕꯥꯛ ꯇꯧꯊꯣꯛꯀꯥꯟꯗꯀꯣ ꯀꯩꯅꯣ ꯁꯅꯥꯒ ꯌꯥꯝ ꯂꯩ ꯍꯥꯏꯕꯅꯦꯕꯣ
ꯏꯕꯥꯅꯤ ꯊꯤ ꯆꯠꯆꯕꯤꯔꯥ
ꯑꯁ ꯀꯌꯦ ꯏꯗꯤ
ꯑꯦ ꯊꯤꯒ ꯅꯥꯛꯏ ꯌꯥꯑꯣ ꯁꯤꯗꯤ
ꯎꯝ ꯑꯩꯅ ꯍꯧꯈꯣꯏ ꯀꯩ ꯃꯥꯡꯗ ꯆꯣꯡꯉꯝꯕ ꯍꯣꯡꯉꯣꯏꯁꯨ ꯃꯥꯜꯂꯦ ꯍꯉꯣꯏꯁꯨ ꯀꯥꯏ ꯂꯩꯈ꯭ꯔꯦ
ꯂꯩꯔꯝ ꯃꯔꯣꯏ ꯃꯌꯨꯝ ꯆꯪꯉꯝꯃꯅꯤ ꯊꯥꯅ ꯃꯔꯨꯝ ꯐꯖꯕꯅꯦ ꯑꯩꯗꯤ ꯑꯩꯗꯤ ꯋꯥꯠꯂꯤꯗ ꯑꯩꯗꯤ ꯑꯍꯤꯡꯒꯤ ꯂꯥꯏꯔꯦꯝꯕꯤꯅꯤꯅ ꯑꯍꯤꯡ ꯑꯍꯤꯡ ꯀꯩꯅꯣ ꯇꯧꯋꯦ ꯂꯥꯏꯔꯤꯛ ꯄꯥꯏ
ꯑ ꯑꯗꯨꯏꯅꯦ ꯅꯨꯡ ꯀꯟ ꯀꯟ ꯀꯟ ꯈꯣꯡꯉ ꯍꯧꯔꯛꯏꯁꯤꯗꯤ ꯍꯣꯔꯦꯟ ꯁꯣꯏꯗꯅꯤ ꯇꯥꯔꯛꯀꯅꯦꯕ ꯑꯩ ꯈꯪꯉꯦ ꯑꯩꯗꯤ ꯇꯨꯝꯕꯨꯗꯨꯅꯤꯌꯦꯦ
ꯑꯁ ꯄꯥꯏꯛꯅ ꯉꯟꯅ ꯇꯨꯝꯒꯅꯨ ꯃꯁ ꯁꯣꯛꯅꯤ
ꯑꯦ ꯀꯥꯖꯦ ꯉ ꯇꯃ ꯍ ꯄꯩꯁꯥꯅ ꯈꯪꯗꯦ
ꯑꯁ ꯑꯩꯗꯤ ꯑꯩ ꯋꯥꯈꯜꯁꯤ ꯂꯥꯜꯂꯕ꯭ꯔꯥ
ꯄꯨꯛꯅ ꯄꯨꯡ ꯊꯤꯟꯖꯤꯜꯂꯛꯄꯒ ꯏꯇꯨꯝꯅꯅꯨꯡꯉꯥꯏ ꯇꯧꯔꯋꯦ ꯑꯩ ꯑꯩ ꯊꯝꯃꯒꯦ ꯑꯩ ꯊꯝꯃꯒꯦ ꯑꯩ ꯑꯗꯨꯨꯝꯝ ꯎꯝ